ꯇꯥꯕ꯭ꯔꯣ ꯃꯣꯏꯕꯥꯎꯡ
ꯇꯥꯏꯌꯦ ꯏꯆꯅꯨꯄꯥ
ꯏꯆꯥ ꯅꯨꯨꯄꯥ ꯌꯥꯝ ꯀꯥꯏꯅ ꯁ꯭ꯔꯤ ꯌꯥꯝ ꯄꯛꯑꯦꯍꯦ
ꯄꯥꯕꯨꯡ ꯍꯥꯏꯔꯗꯤ ꯏꯆꯥ ꯅꯨꯨꯄꯥ ꯍꯥꯏꯕ ꯅꯠꯇ꯭ꯔꯣ ꯍꯥꯏꯒꯗꯕ ꯅꯠꯇ꯭ꯔꯣ
ꯄꯥꯕꯨꯡ ꯄꯥꯕꯨꯡ ꯆꯥꯛ ꯆꯥꯔꯕꯣ
ꯆꯥꯔꯦ ꯉꯁꯤꯗꯤ ꯇꯌꯥꯔ ꯆꯥꯏꯑꯦ ꯐꯨꯠꯂꯒ
ꯀꯔꯤ ꯆꯥꯏꯌꯦꯕ
ꯒꯥꯔꯤ ꯑꯣꯇꯣꯒꯤ ꯇꯥꯌꯔ ꯐꯨꯜꯂꯒ ꯆꯥꯏꯌꯦ ꯉꯁꯤꯗꯤ ꯅꯪꯗꯤ
ꯆꯥꯕ ꯅꯨꯡꯉꯥꯏꯕ꯭ꯔꯥ ꯀꯃꯥꯏꯅ ꯇꯧꯒꯦ ꯀꯨꯀꯥꯔ ꯀꯨꯀꯥꯔꯗ ꯀꯥꯞꯄꯤꯔꯣ
ꯑꯗꯣ ꯃꯆꯥ ꯃꯆꯥ ꯀꯤꯁ ꯀꯛꯑꯒ ꯇꯧꯕꯅ ꯑꯁ ꯆꯥꯎ ꯁꯤꯗꯤꯕ ꯑꯥꯎ ꯍꯦꯊ‌ꯦ ꯇꯔ ꯍꯥꯎ ꯁꯤꯗꯤ꯫
ꯗꯏꯖꯦꯁꯟ ꯌꯥꯒꯗ꯭ꯔꯥ ꯅꯪꯒꯤꯗꯣ
ꯍꯥꯥ
ꯗꯥꯏꯖꯦꯁꯟ ꯌꯥꯒꯗ꯭ꯔꯣ
ꯂꯦꯕꯔ ꯉꯥꯛꯇꯪ ꯐꯥꯏꯗꯧꯔꯗꯧ ꯃꯥꯜꯂꯦ
ꯅꯪꯒꯤ ꯏꯟꯇꯦꯁꯇꯥꯏꯟꯗꯣ ꯑꯗ ꯂꯣꯏꯅ ꯀꯩꯅꯣ ꯔꯕꯔ ꯂꫭꯏꯕ ꯃꯥꯜꯂ‌ꯦꯗ ꯑꯗꯨꯁꯨ ꯄ꯭ꯂꯥꯁꯇꯤꯛꯅ ꯂꯣꯏ ꯁꯥꯕ ꯃꯥꯂꯦ ꯅꯪꯒꯤꯗꯨ
ꯇꯌꯥꯔ ꯑꯣꯏꯅ ꯑꯣ ꯇꯌꯥꯔ ꯑꯣꯏꯅ ꯐꯥꯏꯗꯣꯔꯛꯇꯧ ꯃꯥꯜꯂꯦ
ꯑꯗ ꯅꯪ ꯅꯪꯅ ꯇꯌꯥꯔꯗꯨ ꯆꯥꯕꯩꯅꯦ ꯅꯪ ꯁꯔꯛꯇꯣ ꯇꯥꯏꯌꯥꯔ ꯃꯥꯟꯁꯤꯜꯂꯛꯑꯦꯕ
ꯑꯁ ꯇꯌꯥꯔ ꯑꯁ ꯍꯌꯦꯡꯗꯤ ꯑꯩ ꯇꯌꯥꯔ ꯐꯥꯏꯗꯣꯔꯛꯄꯗ ꯌꯣꯟꯜ ꯇꯥꯔꯦ ꯀꯅꯥ ꯀꯅꯥ ꯂꯧꯕꯤꯗ ꯂꯧꯕꯤꯔꯤꯗꯅ ꯈꯪ ꯕꯖꯥꯔꯗ ꯌꯣꯜꯂꯨꯁꯤꯔ ꯈꯪꯗ‌ꯦ
ꯑꯩꯈꯣꯏꯅ ꯅꯪꯒꯤ ꯊꯣꯛꯂꯛꯄꯗꯨꯁꯨ ꯇꯌꯥꯔ ꯑꯣꯏꯅ ꯊꯣꯛꯂꯝꯗꯧ ꯃꯥꯜꯂꯦꯕꯣ
ꯑꯁ ꯒꫪ‌ꯏꯌꯥꯔꯁꯨ ꯀ ꯇꯔꯁꯨ ꯆꯥꯕ ꯅꯨꯡꯉꯥꯏꯍ ꯑꯁ ꯃꯊꯪꯗꯗꯤ ꯀꯔꯤꯅꯣ ꯑꯣꯛꯆꯥꯛ ꯑꫭꯏꯅ ꯆꯥꯔꯦꯁꯤꫪ ꯈꯜ ꯂꯩꯔꯝꯃꯤꯅꯤ
ꯎꯝꯝ ꯒꯥꯔꯤ ꯇꯥꯏꯌꯦꫪꯗꫭ ꯍꯥꯎꯔꯗꯤ ꯑꯗꯨꯝ ꯆꯥꯔꯣ ꯑꯩꯁꯨ ꯅꯣꯡꯃ ꯒꯥꯔꯤ ꯎꯝ
ꯍꯥꯎꯗꯕ ꯃꯥꯜꯂꯤ ꯃꯥꯗꯤ ꯊꯥꯕꯅꯤꯅ ꯑꯁ
ꯑꯥ ꯑꯥ ꯍꯣꯏ ꯑꯗꯨꯅꯦ ꯌꯥꯝ ꯍꯥꯎꯗꯧ ꯃꯥꯜꯂ ꯑꯗꯨ ꯖꯤꯁꯤꯕꯤ ꯆꯥ ꯆꯥꯔꯦ ꯑꯩꯈꯣꯏꯗꯤ ꯑꯗꯨꯒꯨꯝꯕ ꯇꯥꯏꯌꯔꯒꯨꯝꯕ ꯑꯗꯨ ꯖꯥ ꯖꯥꯠ ꯅꯣꯏꯅ ꯆꯥꯕ ꯆꯥꯗꯦ ꯑꯩꯈꯣꯏꯗꯤ ꯗꯤ ꯆꯤꯛꯀꯟ ꯆꯥꯏꯌ‌ꯦ ꯉꯁꯤ
ꯑꯁ ꯆꯤꯀꯟ ꯈꯥꯎ ꯁꯤꯗꯤ ꯂꯩꯇꯕꯅꯤꯍꯦ
ꯅꯣꯏꯒꯤ ꯇꯥꯏꯌꯔꯗꯨꯅ ꯍꯦꯟꯅ ꯍꯥꯎꯔꯝꯕꯅꯤ
ꯑ ꯇꯌꯥꯔꯤ ꯍꯥꯎꯋꯦꯍꯦ ꯑꯁ ꯆꯥꯛ ꯀꯁꯦ ꯀꫪꯐꯨ ꯑꯃ ꯊꯣꯡꯕꯤꯕꯅꯦꯕ ꯑꯃ ꯀꯐꯨꯕ ꯀꯅꯥꯗꯅ ꯀꯨꯀꯔ ꯑꯃꯨ ꯀꯥꯝꯃ‌ꯦ ꯑꯁ ꯀꯣꯔꯐꯨ ꯐꯥꯎ ꯆꯥꯕꯅꯥꯍꯦ ꯍꯥꯎꯃꯟ ꯕꯗꯒꯤ
ꯑꯩꯈꯣꯏ ꯆꯤꯛꯀꯟꯗꯨꯗꯤ ꯑꯃꯁꯨꯡ ꯃꯔꯝ ꯀꯩꯅꯣ ꯃꯤꯠ ꯃꯁꯂꯥ ꯍꯥꯞꯄꯦꯕꯀꯣ ꯅꯣꯏꯒꯤ ꯇꯌꯥꯔꯗꯗꯤ ꯀꯩ ꯍꯥꯞꯇꯣꯏꯅꯣ ꯃꯤꯠ ꯃꯁꯂꯥ ꯍꯥꯞꯄꯤꯔ ꯐꯤꯁ ꯃꯁꯂꯥ ꯍꯥꯞꯄꯤꯔ
ꯇꯦ ꯄꯅꯥ ꯑꯣꯏꯅ ꯒꯥꯔꯤ ꯂꯩꯕ ꯒꯥꯔꯤ ꯂꯩꯕ ꯄꯅꯥꯗꫭ ꯑꯣꯏꯅ ꯍꯥꯞ
ꯄꯅꯥꯒ ꯀꯩꯅꯣꯗꫭ
ꯄꯅꯥꯒ ꯕꯨꯜꯗꯨ ꯕꯨꯜꯗꯨꯒꯅꯥ
ꯑꯝ-ꯑꯝ ꯃꯁꯂꯒꯤ ꯃꯁꯂꯒꯤ ꯃꯍꯠꯇ ꯄꯇ꯭ꯔ ꯄꯦꯇ꯭ꯔꯣ ꯏ ꯖꯤꯟ ꯅꫪꯥꯒꯨꯝꯕ ꯍꯥꯞꯇꯧ ꯃꯥꯜꯂꯦ
ꯑꯣꯠꯄꯒꯇꫭ ꯀꯦꯡ ꯀꯣꯡ ꯀ‌ꯦꯡꯀꯣ ꯇꯧꯔꯛꯑꫭ ꯍꯥꯖꯔ ꯑꯁ ꯈꯨꯍꯥꯎꯁ
ꯎꯝ ꯎꯝꯪ ꯆꯥꯕ ꯃꯗꯁꯨ ꯅꯨꯡꯉꯥꯏꯔꯝꯃꯤ
ꯍꯥꯎ ꯁꯤꯗ ꯑꯁ ꯂꫭꯏꫪ‌ꯦ
ꯅꯪꯒꯤ ꯗꯥꯏꯖꯦꯁꯟꯗꯨꯗꯤ ꯗ꯭ꯔꯝ ꯃꯤꯅ ꯈꯣꯡꯕ ꯗ꯭ꯔꯝ ꯗ꯭ꯔꯝ ꯁꯠꯇꫭ ꯈꯪꯉꯤꯗꯅ ꯇꯨꯡ-ꯗꯨꯡ-ꯗꯨꯡ ꯁꯨꯃꯥꯏꯅ ꯇꯧꯕꯗꯣ ꯇꯧꯔꯝꯃꯅꯤꯅ ꯗꯥꯖꯁꯟ
ꯈꯜꯂ ꯂꯩꯔꯝꯃꯤꯅꯦ ꯁꯤ ꯃꯤꯅ ꯆꯥꯕ ꯌꯥꯗ ꯃꯤ ꯄꯣꯠꯇ ꯑꯁꯦ ꯑꯃꯨꯛ
ꯁꯨꯄꯔ ꯁꯨꯄꯔ ꯀꯤꯂꯔꯒꯝꯕ ꯑ
ꯁꯨꯄ꯭ꯔꯒ꯭ꯔꯥꯗꯤ ꯌꯥꯝ ꯀꯟꯅ ꯍꯅꯤꯅ ꯍꯥꯟꯅ ꯆꯥꯏ ꯀꯩꯁꯨ ꯇꯧꯗ
ꯍꯤꯍꯤꯍꯤ ꯁꯨꯄ ꯀꯂꯥꯕꯨ ꯆꯥꯕ꯭ꯔꯕ ꯁꯨꯄ ꯀꯂꯥꯗ ꯊꯛ ꯊꯛꯀꯗꯕꯅꯦ
ꯏꯊꯟꯗ ꯂꯥꯛꯏꯅ ꯅꯨꯡꯉꯥꯏꯇ꯭ꯔꯤꯀꯥꯟꯗ ꯁꯨꯄꯔ ꯑꯁ ꯁꯨꯄꯔ ꯀꯤꯂꯔꯗꯣ ꯃꯔꯛ ꯃꯔꯛ ꯊꯥꯛꯑꯦ ꯑꯁ ꯪꯜ ꯪ ꯪꯒꯜ ꯀꯁꯨ ꯊ
ꯔꯝ ꯑꯕꯗꯨ ꯔꯣ ꯔꯝ ꯑꯕꯗꯨ ꯔꯣ
ꯑꯁ
ꯑꯗꯨꯒ ꯀꯩꯅꯣꯁꯨ ꯑꯦꯁꯤꯗꯨ ꯈꯔ ꯄꯋꯥꯔ ꯀꯜꯂꯝꯗꯧ ꯃꯥꯜꯜꯂꯤꯕ
ꯏ ꯊꯥꯛꯑꯦ ꯑꯗꯨꯅ ꯁꯤꯠꯇꯅ ꯆꯥꯛ ꯆꯥꯕ ꯀꯥꯟꯗ ꯊꯛꯄ ꯑꯁ ꯄꯨꯛꯇ ꯒ꯭ꯔꯨꯝ ꯒ꯭ꯔꯨꯝ ꯒ꯭ꯔꯨꯝ ꯇꯧꯕꯁꯦ ꯁꯤꯈ
ꯑꯁ ꯅꯪ ꯋꯥꯔꯤꯁꯤꯗꯤ ꯆꯥꯗꯕ ꯌꯥꯕ ꯋꯥꯔꯤ ꯉꯥꯛꯇ
꯭ꯕꯔꯝ ꯕ꯭ꯔꯨꯝ ꯇ ꯍꯧꯁ
ꯀꯥꯏ ꯇ ꯀꯦꯉꯥꯁꯤꯗꯦ
ꯊꯕꯛ ꯆꯠꯂꯦ ꯉꯁꯤꯁ ꯑꯁ ꯎ ꯑꯩꯈꯣꯏ ꯃꯊꯛꯇ ꯁꯤꯕꯥꯏ ꯀꯦꯝ ꯁꯤꯕꯥꯏꯁꯤꯡ ꯂꯩꯅꯤꯡꯉꯥꯏ ꯀꯦꯝ ꯁꯥꯕ ꯑꯁ ꯑꯗꯨ ꯁꯥꯕ ꯆ ꯑꯁ ꯋꯥ ꯔꯦꯗ
ꯀꯅꯥ ꯀꯅꯥ ꯀꯅꯥ ꯀꯅꯥ
ꯃꯤ ꯃꯉꯥ ꯇꯔꯨꯛ ꯆꯠꯂꯦ ꯑꯩꯈꯣꯏꯟ
ꯖꯨꯒꯥꯂꯤ ꯑꯣꯏꯅ ꯇꯧꯕꯋꯔꯣ ꯅꯠꯇ꯭ꯔꯒ ꯃꯤꯁꯇ꯭ꯔꯤ ꯑꯣꯏꯅ ꯑꯣꯏꯅ
ꯕꯣꯔꯣ ꯃꯤꯁꯇ꯭ꯔꯤꯅꯤꯗ ꯀꯗꯗꯤ ꯍꯧꯖꯤꯛꯀꯥꯟꯗꯤ ꯖꯨꯒꯥꯔꯤ ꯇꯧ ꯆꯠꯅꯗ꯭ꯔꯔꯤꯗ
ꯍ ꯭ꯔꯣꯃꯤꯁꯇ꯭ꯔꯤꯅꯦ ꯐꯔꯦꯅ ꯑꯗꯨ ꯅꯪ ꯍꯖꯤꯔꯥꯗꯤ ꯈꯔ ꯄꯤꯔꯝꯃꯅꯤꯗꯅ
ꯃꯣꯏ ꯂꯧꯕꯗꯤ ꯍꯥꯏꯕꯅꯤ ꯑꯁ ꯅꯣꯡꯃ ꯐꯥꯗꯣꯛꯅꯦ ꯑꯁ ꯂꯧꯅꯤꯡꯗ꯭ꯔꯦ ꯍꯥꯏꯅ ꯂꯧꯗ꯭ꯔꯦ
ꯏꯁ ꯅꯪ ꯍꯣꯔꯦꯟ ꯇꯨꯝꯕ ꯌꯥꯔꯗꯧ ꯃꯥꯅꯤ
ꯅ ꯐꯗꯧꯅꯦ ꯂꯧꯕꯤꯔꯔꯣꯏ ꯍꯥꯏꯔ ꯂꯧꯕꯤꯔꯔꯣꯏꯒꯦ
ꯅꯪ ꯐꯥꯗꯑꯅꯦ ꯈꯔ ꯆꯠꯊꯣꯛꯑꯒ ꯅꯪ ꯈꯜꯂꯝꯃꯤꯅꯦ ꯑꯁ ꯍꯧꯖꯤꯛꯀꯤ ꯄꯩꯁꯥꯗꯣ ꯂꯧꯕꯤꯔꯗꯤ ꯐꯒꯗꯕꯅꯤꯅꯅ
ꯑꯁ ꯄꯥꯝꯁꯤꯗ ꯃꯥꯣꯏꯒꯤ ꯄꯩꯁꯥꯗ
ꯐꯩ ꯐꯩ ꯃꯤꯗꯤ ꯃꯤꯒꯤ ꯃꯇꯦꯡ ꯄꯥꯡꯕ ꯍꯩꯕꯅꯤꯅ ꯌꯥꯝ ꯐꯩ ꯑꯗꯨ ꯨꯨꯞ ꯁꯃꯥꯏꯔꯤ ꯇꯥꯟ ꯍꯥꯏꯗꯨꯦ ꯅꯪꯒꯤ ꯌꯥꯝ ꯐꯕ ꯃꯤꯕꯨ ꯃꯇꯦꯡ ꯄꯥꯡꯕ ꯍꯥꯏꯁꯦ ꯌꯥꯝ ꯐꯕꯅꯦ ꯀꯩꯅꯣ
ꯑꯁ ꯐꯕꯅꯦ ꯑꯩ ꯑꯩꯗꯤ ꯃꯤ ꯍꯥꯞꯄꯗꯕ ꯃꯇꯦꯡ ꯄꯥꯡꯁꯤꯔ ꯈꯔ ꯂꯩꯔ
ꯎ
ꯑꯗꯨꯗꯤ ꯆꯪꯒꯗꯕ ꯃꯥꯥꯟꯅꯀꯣ ꯍꯨꯔꯥꯟꯕ ꯀꯥꯟꯗ ꯃꯇꯦꯡ ꯄꯥꯡꯒꯦ ꯇꯧꯕꯅꯁꯨ ꯌꯥꯗꯥ ꯑꯃꯨꯛ ꯆꯪꯒ ꯍꯋꯥꯏ ꯆꯅꯤꯉꯅꯦ ꯃꯨꯀ
ꯁ
ꯍꯋꯥꯏꯅ ꯍꯥꯎꯕꯅꯦ ꯍꯋꯥꯏ ꯑꯩꯈꯣꯏ ꯍꯋꯥꯏ ꯆꯥꯗꯕ ꯀꯨꯏꯔꯦꯕꯀꯣ ꯉꯁꯤ ꯑꯌꯨꯛ ꯈꯛꯇꯪ ꯃꯨ ꯆꯥꯔꯦ ꯑꯁ ꯈꯍꯥꯎꯁꯤꯗꯤ
ꯍꯥꯌꯦꯡꯗꯤꯀꯥ ꯆꯠꯂꯅꯤ
ꯍꯥꯥ
ꯍꯌꯦꯡꯁꯦ ꯀꯥꯏ ꯆꯠꯇꯣꯏꯅ ꯂꯩꯒꯗ꯭ꯔꯣ ꯑꯃꯨꯛ
ꯍꯌꯦꯡ ꯂꯧ ꯆꯠꯄ ꯍꯌꯦꯡ ꯂꯧ ꯀꯨꯝꯒꯅꯤꯗ ꯍꯌꯦꯡ
ꯂꯧꯕꯨꯛꯀꯤꯗꯣꯔꯣ ꯍꯧ
ꯀꯨꯝꯈ꯭ꯔꯒꯦ ꯍꯌꯦꯡꯗꯤ ꯂꯧ ꯀꯨꯝꯕꯅ ꯐꯔꯅꯤ
ꯀꯩ ꯀꯩ ꯊꯕꯛ ꯇꯧꯗꯨꯏꯅꯣ
ꯀꯩꯀꯩ ꯊꯕꯛ ꯀꯩꯀꯩ ꯊꯕꯛ ꯇꯧꯗꯣꯏꯅꯣꯕ
ꯂꯧꯔꯥꯡꯒ ꯀꯩꯀꯩꯅꯣ ꯇꯧꯕ ꯍꯧꯔꯦ
ꯀꯨꯝꯕꯒ ꯀꯨꯝꯃꯒ
ꯍꯥ
ꯇꯨꯝꯃꯒ ꯀꯩꯅꯣ ꯂꯩꯗꯣꯏꯔꯣ ꯅꯪꯒꯤꯁꯦ
ꯀꯩ ꯍꯥꯏꯕ
ꯂꯧ ꯂꯧꯗꯨ ꯀꯨꯝꯃꯒ ꯊꯕꯛ ꯁꯨꯗꯕꯤꯗ ꯇꯨꯝꯃꯒ ꯂꯩꯕ ꯑꯗꯨ ꯃꯤ ꯑꯗꯨꯒꯨꯝꯕ ꯇꯧꯕ ꯃꯤ ꯑꯣꯏꯕ꯭ꯔꯕ
ꯏꯁ ꯑꯩꯗꯤ
ꯅꯣꯏ ꯌꯦꯡꯕꯗ ꯅꯠꯇꯦ ꯌꯦꯡꯕꯗ ꯁꯨꯃꯥꯏꯅꯒ ꯇꯧꯗꯧ ꯃꯥꯟ ꯅꯕꯅꯕꯕꯅꯕ
ꯀꯨꯝꯕꯨ ꯀꯨꯝꯈ꯭ꯔꯗꯤ ꯎꯝ
ꯀꯨꯝꯕꯨ ꯀꯨꯝꯈ꯭ꯔꯗꯤ ꯊꯕꯛ ꯇꯧꯗ꯭ꯔꯦ
ꯈꯣꯏꯗꯤ ꯀꯨꯝꯕꯨ ꯀꯨꯝꯈ꯭ꯔꯗꯤ ꯑꯁ ꯂꯦꯞꯇꯕꯤꯗ ꯖꯔ ꯆꯠꯄꯅꯦꯍꯦ ꯈꯣꯏ ꯇꯧꯕꯅꯦꯍꯦ
ꯑꯦ ꯃꯄꯥꯟꯗꯩ ꯅꯨꯡꯁꯤꯠ ꯈꯔ ꯑꯐꯕ ꯂꯥꯛꯑꯦ ꯍꯥꯏꯅ ꯄꯥꯎ ꯄꯤꯔꯛꯄ ꯄ ꯑꯗꯨꯒꯤ ꯅꯨꯡꯁꯤꯠꯁꯦ
ꯅꯨꯡꯗꯥꯡꯒꯤ ꯅꯨꯡꯁꯤꯠ ꯑꯗꯨꯕꯨ ꯀꯌꯥꯝ ꯖꯨꯒꯣꯠ ꯆꯥꯗꯣꯏꯅꯣ ꯄꯋꯥꯔ ꯃꯦ ꯅꯨꯡꯗꯥꯡꯒꯤ ꯅꯨꯡꯗꯥꯡꯒꯤ ꯅꯨꯡꯁꯤꯠꯇꯣ ꯀꯩꯅꯣ ꯇꯧꯕꯅꯦꯀꯣ ꯍꯛꯆꯥꯡ ꯐꯠꯇꯕꯅꯦ ꯎꯝ ꯐ꯭ꯔꯦꯁ ꯑꯦꯔ ꯀꯩꯅꯣꯗ ꯇꯧꯗꯨꯏꯕ ꯑꯌꯨꯛꯇ ꯍꯥ ꯑꯌꯨꯛ ꯉꯟꯇꯥ ꯍꯧꯒꯠꯂꯒ ꯆꯠ ꯂꯧꯒꯗꯕ ꯍꯧꯖꯤꯛꯄꯨꯗꯤ ꯐ꯭ꯔꯦꯁ ꯅꯠꯇꯦ ꯄꯣꯏꯖꯟ ꯄꯣꯏꯖꯟ ꯑꯦꯌꯥꯔ ꯑꯣꯏꯗꯣꯏꯅꯦ
ꯑꯌꯨꯛ ꯉꯟꯇꯥꯥꯒꯤꯗꯣ ꯍꯛꯆꯥꯡ ꯐꯠꯇꯦ ꯍꯛꯆꯥꯡ ꯐꯠꯇꯦ ꯍꯥꯏꯌꯦ ꯃꯤꯅ
ꯇꯥꯒꯤꯗꯤ ꯅꯪ ꯑꯁ ꯅꯪ ꯀꯩꯅꯣ ꯉꯁꯤ ꯂꯣꯏ ꯑꯣꯟꯅꯔꯦ ꯅꯪꯁꯦ ꯃꯤ ꯅꯠꯇꯕ ꯀꯩ ꯏꯟꯖꯥꯡ ꯆꯥꯔ ꯆꯥꯔꯒꯦ ꯍꯪꯕ ꯆꯥꯏ ꯍꯥꯏꯌꯦ ꯃꯤꯠ ꯃꯁꯂꯥ ꯍꯥꯞꯄꯔꯥ ꯐꯤꯁ ꯃꯁꯂꯥ ꯍꯥꯞꯄꯔꯥ ꯍꯥꯏ
ꯑꯁ ꯅꯣꯏ ꯈꯨꯟꯗ ꯂꯩꯁꯥꯕꯤ ꯈꯨꯟꯗꯥ ꯑꯃ ꯇꯥꯕ ꯌꯥꯝ ꯅꯨꯡꯉꯥꯏꯕ ꯑꯃ ꯂꯩꯌꯦꯍꯦ
ꯀꯔꯤ
ꯅꯣꯏ ꯈꯨꯟꯗ ꯂꯩꯁꯥꯕꯤꯒꯤ ꯈꯨꯟꯗꯥ ꯑꯃ ꯇꯥꯕꯗ ꯌꯥꯝ ꯅꯨꯡꯉꯥꯏꯕ ꯑꯃ ꯂꯩꯌꯦꯍꯦ
ꯀꯅꯥꯅꯣ ꯀꯅꯥꯅꯣ
ꯂꯤꯂꯤꯅꯥ ꯍꯥꯏꯕ꯭ꯔꯥ ꯃꯥꯗꯣ ꯑꯁ
ꯅꯪ ꯅꯪ ꯇꯧꯕ꯭ꯔꯥ
ꯇꯧꯋꯦ ꯑꯁ ꯃꯔꯛ ꯑꯃ ꯑꯁ ꯈꯪꯅ ꯀꯣꯏꯅꯔꯒ ꯂꯩꯕꯅꯦ
ꯑꯁ ꯅꯪ ꯁꯥꯒꯩ ꯃꯥꯟꯅꯔꯦꯅꯦ ꯃꯥꯥꯒ
ꯈꯨꯉꯁꯤꯗꯤ ꯑꯁ ꯍꯟꯗ꯭ꯔꯦ ꯍꯟꯗ꯭ꯔꯦꯠ ꯗ ꯍꯟꯗ꯭ꯔꯦꯠ ꯇꯦꯟ ꯄꯤꯅꯤꯡꯕ ꯄꯤꯅꯤꯡꯕ ꯋꯥꯅꯤꯅ
ꯑꯪ ꯑꯗꯨ ꯂꯧꯔꯒꯦ ꯍꯥꯏꯔꯣ
ꯑꯁ ꯌꯥꯔꯣꯏꯍꯦ ꯀꯥꯏꯗꯒꯤ
ꯑꯗ ꯂꯧ ꯂꯧꯔꯗꯤ ꯅꯪ ꯅꯪ ꯍꯦꯉꯦꯀ ꯑꯗꯨ ꯂꯧꯔꯦꯗꯨꯅ ꯍꯤꯡꯉꯤ ꯃꯤ ꯍꯤꯡꯉ ꯑꯦꯍ ꯍꯔꯣ ꯃꯋꯥꯂꯗꯤ ꯀꯩꯅꯣ ꯌꯨꯝ ꯄꯥꯜꯂꯕ ꯍꯥꯏꯁꯦꯃ
ꯃꯥꯥꯏ ꯄꯥꯅꯤ ꯈꯕ ꯃꯥ ꯅꯣꯡꯃ ꯅꯣꯡꯃ ꯅꯣꯡꯃꯗꯤ ꯅꯧ ꯃꯅ ꯅꯧ ꯏꯅꯤ ꯄꯕ ꯃꯥꯜ ꯃꯥꯗ
ꯀꯣꯏꯗꯕꯅꯦꯕ ꯅꯪ ꯃꯤ ꯌꯨꯝ ꯄꯥꯟꯗ꯭ꯔꯤꯐꯥꯎ ꯀꯔꯤꯅꯣ ꯃꯤ ꯍ ꯍꯥꯏꯦꯔꯣ ꯔꯤ ꯍꯥꯏꯁꯨ
ꯃꯥꯗ ꯐꯔꯣ ꯂꯩꯈ꯭ꯔꯦ ꯐꯖ ꯃꯥꯗ ꯔꯣ ꯂꯩꯥꯏꯈꯥꯏꯅꯦ
ꯒꯨꯀꯨꯜꯒ ꯒꯨꯀꯨꯜꯒ ꯗꯥꯏꯂꯣꯛꯇꯣ ꯈꯪꯗ꯭ꯔꯣ ꯀꯣꯏꯕꯨꯗꯤ ꯅꯪ ꯀꯣꯏꯅ ꯂꯧꯕꯗꯤ ꯂꯧꯒꯦ ꯍꯥꯏꯕꯗ ꯑꯗꯨꯒꯤ ꯂꯣꯇꯨ ꯁꯤꯖꯤꯟꯅꯧꯅꯦ
ꯑꯁ ꯑꯩꯗꯤ ꯑꯗꯨꯒꯨꯝꯕꯗꯣ ꯄꯥꯝꯅꯕ ꯑꯁ ꯃꯤ ꯅꯨꯡꯁꯤ ꯐꯖꯅ ꯅꯨꯡꯁꯤꯅꯔꯤꯉꯩ ꯁꯤꯗ ꯑꯁ ꯑꯩꯅ ꯆꯄꯦꯠ ꯆꯄꯠ ꯉꯥꯡꯉꯛꯄꯗꯣ ꯑꯁ
ꯅꯪ ꯀꯩꯅꯣ ꯇꯧꯔꯦ ꯅꯪ ꯅꯨꯄꯤ ꯐꯪꯕꯅꯤ
ꯅꯨꯄꯤꯗꯤ ꯑꯅꯤ ꯑꯍꯨꯝ ꯂꯥꯛꯑꯦ ꯉꯔꯥꯡ ꯅꯍꯥꯟꯗꯣ ꯑꯁ
ꯅꯨꯄꯥ ꯁꯔꯤ ꯅꯨꯄꯥ ꯁꯔꯤ ꯑꯣꯏꯔ ꯂꯩꯅꯤꯅꯪ
ꯅꯨꯄꯤꯗꯤ ꯑꯅꯤ ꯑꯍꯨꯝꯅ ꯉꯔꯥꯡ ꯅꯍꯥꯟꯅ ꯂꯥꯛꯑꯦ ꯑꯩꯅ ꯑꯁ ꯅꯪ ꯋꯦꯇꯤꯡ ꯂꯤꯁꯇ ꯂꯩꯔꯦ ꯐꯖꯅ ꯂꯦꯞꯄ ꯂꯩꯑꯣ ꯍꯥꯏꯕꯤꯕꯅꯦ ꯑꯩꯅ ꯑꯁ
ꯋꯥꯔꯔꯤ ꯋꯥꯔꯤ ꯏꯔꯤ ꯌꯥꯝ ꯉꯝꯃꯦ
ꯑ ꯃꯅꯦ ꯑꯁ ꯃꯤꯇꯤꯡꯅꯦꯁꯤꯇ ꯂꯩꯕꯁꯨ ꯈꯔ ꯅꯨꯡꯉꯥꯏꯔꯕꯅꯦ ꯃꯣꯏꯗꯣ ꯍꯣꯏ ꯍꯣꯏ ꯐꯔꯦ ꯐꯔꯦ ꯑꯩ ꯀꯩꯅꯣ ꯇꯧꯔꯨꯈꯤꯒꯦꯀꯣ
ꯏꯔꯨꯗ꯭ꯔꯤꯕꯣ ꯀꯩꯅꯣ ꯇꯧꯔꯒꯦ ꯏꯔꯨꯗ꯭ꯔꯤꯕꯣ ꯑꯣ ꯑꯗꯣ ꯅꯠꯇꯦ ꯅꯪ ꯅꯪ ꯏꯔꯨꯗ꯭ꯔꯤ ꯃꯥꯜ ꯃ ꯅꯝꯁ
ꯑꯩꯈꯣꯏꯗꯤ ꯑꯩꯈꯣꯏꯗꯤ ꯍꯦꯔꯣꯅꯤꯅ ꯈꯈꯣꯏꯗꯤ ꯍꯦꯔꯣꯅꯤꯅ ꯑꯩꯈꯣꯏꯁꯥꯏ ꯎꯅꯕ ꯆꯠꯂꯨ ꯁꯤꯒꯦ
ꯆꯂꯣ ꯆꯂꯣ ꯆꯂꯣ ꯔꯥꯟ ꯇ ꯔꯥꯟ ꯇ ꯎꯀꯣ ꯍꯔꯦꯟ ꯇꯥꯗꯒ ꯇꯧꯔꯝꯗꯧ ꯃꯥꯜꯂꯦ
ꯊꯃꯦ ꯊꯝꯃꯦ
ꯑ ꯍꯣꯏ